ꯑ ꯇꯥꯏ ꯇꯌꯦ ꯕꯥꯏ
ꯀꯩꯗꯧꯔꯒꯦ ꯀꫭꯜ ꯌꯥꯝ ꯊꯥꯖꯗꯅ ꯇꯧꯔꯛꯏꯁꯤꯕꯣ
ꯎꯝ ꯀꯩꯁꯨ ꯇꯧꯗꯦꯗ ꯁꯨꯝ ꯀꯃꯥꯏ ꯀꯃꯥꯏꯅ ꯇꯧꯔꯤꯒꯦ ꯈꯣꯠꯂꯤꯒꯦꯅ ꯅꯪꯗꯣ ꯉꯔꯥꯡꯂ ꯅꯍꯥꯟꯂ ꯀꯩꯅꯣ ꯅꯁꯥꯗꯣ ꯏꯅꯨꯡ ꯅꯨꯡꯉꯥꯏꯇꯦꯅꯗ ꯍꯥꯏꯐꯦꯠ ꯍꯥꯏꯔꯝꯃꯤꯗꯅ ꯀꯃꯥꯏ ꯀꯃꯥꯏ ꯇꯧꯔꯤꯒ ꯅꯪꯕ
ꯀꯩꯅꫭꯗ ꯗꫭꯛ ꯗꯣꯛꯇꯔꯗ ꯆꯠꯂꯒ ꯍꯥꯏꯐꯦꯠ ꯆꯦꯛ ꯇꯧꯊꯛꯎꯔꯦ ꯑꯗꯣ ꯀꯩꯅꯣ ꯇꯧꯔ ꯍꯥꯏꯐꯦꯠ ꯑꯦꯛꯁꯔꯦ ꯂꯧꯊꯣꯛ ꯊꯣꯛꯄꯗꯗꯤ ꯑꯦꯛꯁꯔꯦꯗꯗꯤ ꯀꯔꯤꯝ ꯀꯩꯅꯣ ꯇꯧꯗꯦ ꯈꫭꯠ ꯇꯦꯅ ꯍꯥꯏꯌꯦꯕꯀꯣ ꯑꯗꯣ ꯍꯧꯖꯤꯛ ꯀꯅꫭ ꯃꯤ ꯃꯣꯏꯅ ꯗꫭꯛ ꯇꯔꯅ ꯅꯨꯃꯤꯠ ꯍꯨꯝꯅꯤꯒꯤ
ꯒꯨꯂꯤ ꯊꯥꯔꯩꯕꯀꯣ ꯁꯤꯗ ꯐꯠꯇ꯭ꯔꯒꯗꯤ ꯑꯃꯨꯛ ꯆꯦꯛ ꯇꯧꯁꯦ ꯂꯥꯛꯑꯣꯅ ꯍꯥꯏꯕ ꯑꯗꯣ ꯍꯧꯖꯤꯛ ꯑꯌꯥꯝꯕꯅꯕꯨꯗꯤ ꯂꯣꯏ ꯐꯔꯦ ꯑꯗꯨꯒ ꯈ꯭ꯋꯥꯡꯖꯦ ꯑꯃ ꯐꯝꯕꯗ ꯕꯥꯏ ꯀꯨꯏꯅ ꯐꯝꯕ ꯌꯥꯗꯕꯗꫭ
ꯑ
ꯑꯗꯨꯗꯣ ꯑꯣꯏꯕ ꯑꯗꯨ ꯁꯤꯁꯦ ꯑꯃ ꯈꯒ ꯅꯔꯛꯑꯦ ꯑꯗꯨꯒ ꯅꯨꯃꯤꯠ ꯍꯨꯝꯅꯤꯗꯤ ꯁꯨꯗ꯭ꯔꯦꯕꯀꯣ ꯁꯨꯝ ꯁꯤꯗ ꯐꯕ꯭ꯔꯥ ꯌꯦꯡ ꯉꯅꯤ ꯐꯠꯇ ꯐꯠꯇ꯭ꯔꯗꯤ ꯑꯃꯨꯛ ꯃꯈꯥ ꯇꯥꯕ ꯇ꯭ꯔꯤꯠꯃꯦꯟꯗꯨ ꯆꯠꯊꯔꯦ ꯆꯠꯊꯒꯦꯅ ꯇꯧꯋꯦ ꯑꯗꯨ ꯚꯥꯏ ꯅꯣꯏ ꯏꯅꯦꯗꯣ ꯀꯩꯅꯣꯗ ꯑꯩꯅ ꯗꯣꯛꯇꯔ ꯆꯠꯄꯗ ꯏꯅꯦꯗꯣ ꯊꯦꯡꯅꯩꯅꯦ ꯃꯥ ꯅꯥꯕꯒ ꯌꯥꯎꯕ꯭ꯔꯣ ꯀꯃꯥꯏ ꯀꯔꯤ ꯀꯃꯥꯏꯅ ꯇꯧꯔꯤꯅꯣ
ꯑꯁ ꯋꫭꯏꯃ ꯍꯧꯖꯤꯛꯇꯤ ꯚꯥꯏ ꯂꯥꯏꯅꯥꯖꯦ ꯈꯨꯔꯨ ꯅꯥꯕ ꯈꯨꯔꯨ ꯅꯥꯕꯒꯨꯝꯕꯖꯤꯗꯤ ꯀꯃꯟꯅꯤꯗꯅ
ꯎꯝ
ꯈꯨꯅꯥꯏꯌꯦꯅ ꯌꯦꯡꯅꯤꯅ ꯆꯠꯈꯤꯕꯅꯦ
ꯎꯝ ꯃꯁꯥꯗꯣ ꯃꯁꯥꯗꯣ ꯌꯥꯝ ꯁꯣꯟꯖꯜꯂꯝꯃꯤ ꯎꯗꯕ ꯀꯨꯏꯕꯅꯔ ꯀꯩꯅꫭ
ꯎꯝ ꯈꯪꯗꯦꯗ ꯕꯥꯏ ꯖꯨꯛꯅꯦꯅ
ꯍꯧꯖꯤꯛꯁꯦ ꯑꯍꯟꯖꯨ ꯑꯉꯥꯡꯖꯨꯀꯣ ꯈ꯭ꯋꯥꯡ ꯅꯥꯕ ꯀꯩꯅꯣ ꯇꯧꯕ ꯍꯥꯏꯗꯤ ꯈꯨꯔꯨꯒꯨꯝꯕ ꯆꯤꯛꯄ ꯈꯣꯠꯄꯁꯦ ꯌꯥꯝ ꯇꯧꯅꯩꯌꯦꯕ
ꯃꯥꯅꯦ ꯕꯥꯏ ꯎꯝ ꯑꯈꫭꯏꯕꯖꯨ ꯄ꯭ꯔꯥꯏꯚꯦꯠꯇ ꯌꯦꯡꯉꯣꯏꯔꯥ ꯀꯩꯅꯣ ꯒꯣꯔꯃꯦꯟꯗ ꯌꯦꯡꯉꯣꯏꯔꫭ
ꯑꯩꯗꯤ
ꯑꯩꯗꯤ ꯀꯩꯅꯣꯗ ꯒꯣꯚꯔꯃꯦꯟꯗ ꯌꯦꯡꯉꯦ ꯎꯝ ꯍꯥꯏꯗꯤ ꯄꯩꯁꯥ ꯅꯨꯡꯁꯥꯒ ꯈꯔ ꯃꯥꯅꯤꯅꯦ ꯅꯥꯇꯩ ꯆꯥꯗꯕꯗꯨꯗꯅ ꯒꯣꯔꯃꯦꯟꯗ ꯌꯦꯡꯉꯒꯅ ꯀ꯭ꯌꯨ ꯄꯪꯖꯦꯡꯗ ꯂꯦꯡꯕ ꯅꯠꯇ꯭ꯔ ꯕꯥꯏ ꯄ꯭ꯔꯥꯏꯚꯦꯠꯇꯁꯤ ꯌꯦꯡꯉꯒꯅ ꯄꯩꯁꯥ ꯆ ꯆꯪꯗ ꯁꯪꯕ ꯍꯪꯗ꯭ꯔꯦꯗ ꯀꯦꯨꯗꯤ ꯈꯜꯂꯦꯡꯉꯝꯃꯅꯤ ꯀꯩ ꯚꯥꯏ
ꯄꯨꯡ ꯀꯩꯅꯣꯗꯒꯤ ꯃꯥꯄꯟꯗꯒꯤ ꯉꯥꯏꯕ ꯑꯗꯨꯕꯗꯨꯅ ꯄꯨꯡ ꯌꯦꯡꯕ ꯂꯣꯏꯔꯛꯑꯒ ꯌꯨꯝ ꯍꯜꯂꯛꯄꯗ ꯄꯨꯡ ꯑꯅꯤ ꯇꯥ
ꯎꯝ ꯑꯗꯨꯅꯦ ꯑꯗꯨ ꯄ꯭ꯔꯥꯏꯚꯦꯠꯇ ꯌꯦꯡꯉꯨꯔꯗꯤ ꯄ꯭ꯔꯣꯁꯦꯁꯇꯣ ꯅꯨꯡꯗꯤ ꯅꯨꯡꯉꯥꯏꯗꯣꯏꯅꯦꯕ ꯄ꯭ꯔꯣꯁꯦꯁ ꯌꯥꯝ ꯅꯨꯡꯉꯥꯏꯗꯣꯏꯅꯦꯕ
ꯎꯝ ꯄ꯭ꯔꯥꯏꯚꯦꯠꯇ ꯌꯦꯡꯕꯅ ꯄꯩꯁꯥ ꯆꯪꯕ ꯣꯕꯔ ꯃꯦꯗꯤ ꯐꯪꯕꯅ ꯀꯩꯅꯣ ꯆꯪꯕ ꯃꯇꯝ ꯆꯪꯕ
ꯄꯅꯦ ꯄꯁꯥꯏ ꯃꯇꯝ ꯆꯪꯕ ꯊꯦꯅꯔꯤꯁꯤꯕꯨ ꯑꯗꯨꯣ ꯗꯣꯛꯇꯔꯗꯤ ꯚꯥꯏ ꯑꯃ ꯈꯛꯇꯅꯤꯅꯦ ꯀꯣ ꯑꯃꯗ ꯑꯗꯨꯝ ꯆꯂꯥꯏꯑꯁꯤꯅꯔꯤ ꯉꯥꯛꯇꯅꯦꯕ ꯎꯝ ꯈꯦꯠꯅꯔꯤꯁꯤ ꯑꯗꯨꯅꯦꯕ
ꯒꯣꯚꯔꯃꯦꯟ ꯍꯥꯏꯕ ꯀꯥꯟꯗ ꯒꯣꯚꯔꯃꯦꯟꯒꯤ ꯗꯣꯛꯇꯔꯁꯨ ꯑꯗꯨꯝ ꯐꯖꯅ ꯌꯦꯡꯉꯤ ꯍꯧꯖꯤꯛ ꯍꯥꯏꯗꯤꯀꯣ
ꯍꯣꯏ ꯚꯥꯏ ꯌꯦꯡꯕꯕꯨꯗꯤ ꯌꯦꯡꯉꯦ ꯑꯩꯗꯤ ꯑꯩꯁꯨ ꯌꯥꯏꯑꯕ ꯑꯗꯨꯗ
ꯄꯦꯁꯦꯟꯗ ꯍꯥꯟꯅꯒꯤ ꯑꯗꯨꯃꯥꯏꯅ ꯀꯩꯅꯣ ꯇꯧꯕ ꯈꯣꯠꯄꯗꯣ ꯍꯧꯖꯤꯛ ꯇꯧꯗ꯭ꯔꯦꯕ ꯄꯦꯁꯦꯟꯗ ꯌꯥꯝ ꯐꯖꯅ ꯄꯣꯂꯥꯏꯠ ꯑꯣꯏꯅ ꯂꯣꯏꯅꯕꯗꯣ ꯐꯖꯅ ꯋꯦꯜꯀꯝ ꯇ ꯑꯗꯨꯃꯥꯏꯅ ꯐꯖꯅ ꯇꯕ ꯍꯧ ꯎꯆꯖꯤ
ꯑꯗꯣ ꯃꯣꯏꯁꯦ ꯑꯩ ꯀꯩ ꯍꯥꯏꯇꯥꯔꯦ ꯑꯣꯔꯒꯅꯥꯏꯁ ꯇꯧꯕ ꯍꯩꯇꯕꯅꯤ ꯍꯥꯏꯒꯗ꯭ꯔꯥ ꯒꯣꯚꯃꯦꯟꯒꯤ ꯑꯣꯊꯣꯔꯤꯇꯤꯁꯤꯡꯁꯦꯀꯣ ꯍꯥꯏꯗꯤ
ꯎ ꯀꯣꯁꯤꯗ ꯀꯗꯅꯤ
ꯀꯩꯁꯨ ꯇꯧꯔꯨ ꯂꯋꯥꯏ ꯑ
ꯑꯗꯣ ꯀꯩꯅꯣ ꯑꯩꯒꯤ ꯍꯟꯗꯛ ꯂꯥꯛꯏꯕ ꯗꯦꯠ ꯇꯦꯟꯁꯦ ꯑꯩꯒꯤ ꯚꯥ ꯗꯦ ꯇꯥꯏ ꯚꯏ ꯑꯩꯈꯣꯏ ꯏꯃꯥꯟꯅꯕ ꯄꯨꯟꯗꯕꯁꯨ ꯀꯨꯏꯔꯦ ꯍꯟꯗꯛ ꯀꯤ ꯗ ꯄꯨꯟꯁꯤꯗꯅ
ꯄꯨꯟꯁꯦ ꯄꯨꯟꯁꯦ ꯀꯩꯁꯨ ꯀꯥꯏꯗꯦ ꯄꯨꯟꯗꯐꯧ ꯀꯨꯏꯔꯦꯅꯦ
ꯎꯝ ꯀꯨꯏꯕꯕꯨ ꯐꯖꯅ ꯀꯨꯏꯔꯦ
ꯎꯝ ꯍꯥꯏꯁꯀꯨꯜ ꯂꯣꯏꯒꯤꯕꯗꯀꯤ
ꯄꯨꯜꯂꯤ ꯑꯗꯨꯣ ꯃꯥꯅꯕ ꯑꯇꯣꯞꯄꯖꯤꯡꯁꯤꯗꯤ ꯍꯥꯏ ꯁ꯭ꯀꯨꯜ ꯂꯣꯏꯈꯤꯕꯗꯒꯤ ꯊꯦꯡꯅꯈꯤꯗꯕ ꯌꯥꯝ ꯌꯥꯎꯔꯦ
ꯍꯥꯏꯁꯀꯨꯜ ꯇꯝꯃꯤ ꯉꯥꯏ ꯃꯇꯝꯗꯨ ꯅꯨꯡꯁꯤꯕꯅꯦ
ꯎꯝ ꯍꯩ ꯈꯔꯥ ꯆꯥꯃꯤꯟ ꯅꯥ ꯑꯃꯥ ꯇꯧꯃꯤꯟ ꯅꯥ
ꯎꯜ ꯍꯣ ꯇꯧꯔꯛꯇꯕꯩ ꯏꯁꯩꯅꯤ ꯁꯥ ꯅꯥ ꯄꯥꯏꯔꯥ ꯈꯔꯥ
ꯑꯩꯗꯤ ꯅꯥꯄꯥꯏꯔ ꯌꯥꯝ ꯆꯠ ꯂꯦ ꯕꯥꯏ
ꯑꯁ ꯑꯩꯁꯨ ꯆꯠꯂꯛꯏ ꯄꯣꯠꯅꯤ ꯆꯠꯂꯛꯑꯒ ꯑꯩꯈꯣꯏ ꯇꯝꯃꯤꯟꯅꯔꯛꯄ ꯑꯩꯒꯤꯗꯤ ꯑꯩꯈꯣꯏ ꯏꯆꯦꯍꯣꯏ ꯏꯅꯥꯎꯄꯤ ꯍꯣꯏ ꯇꯝꯃꯤꯟꯅꯔꯛꯏꯗꯅ ꯌꯨꯝꯗ ꯑꯃꯨꯛ ꯍꯥꯏꯗꯣꯛꯑꯒ ꯌꯨꯝꯗ ꯑꯃꯨꯛ ꯐꯨꯗꯔꯤꯅꯤ
ꯅꯍꯥꯟ ꯋꯥꯏ ꯅꯨꯡꯕꯨ ꯅꯨꯡꯁꯤꯅꯦ ꯉꯔꯥꯡ ꯅꯍꯥꯟꯗ ꯑꯣꯏꯔꯕꯣꯏꯗ ꯅꯤꯡꯉꯤꯅꯦ ꯑꯩꯈꯣꯏ ꯀꯩꯅꯣꯒ ꯁ꯭ꯀꯨꯜ ꯌꯨꯅꯤꯐꯣꯔꯝꯒ ꯁꯦꯠꯂꯒ ꯀ꯭ꯂꯥꯁ ꯑꯝꯇꯒ ꯐꯝꯃꯤꯟꯅꯔꯒ ꯇꯧꯈꯤꯕ ꯃꯌꯥꯝꯗꯣ ꯅꯨꯡꯁꯤ ꯍꯜꯂꯛꯑꯔꯣꯏ ꯃꯇꯝ ꯆꯦꯟꯗꯅ ꯆꯣꯡꯗꯅ ꯍꯥꯞ
ꯑꯩꯈꯣꯏꯅ ꯇꯝꯃꯛꯄ ꯁ꯭ꯀꯨꯜꯗꯣ ꯂꯤꯡꯉꯤꯅꯦꯀꯣ ꯍꯥꯏꯗꯤ ꯍꯥꯟꯅ ꯑꯩꯈꯣꯏ ꯃꯇꯝꯒꯤ ꯁꯀꯨꯜ ꯁ꯭ꯀꯨꯜꯗꯨ ꯑꯣꯏꯗ꯭ꯔꯦꯗ ꯌꯥꯝꯝꯅ ꯈꯪꯗꯦ ꯈꯔꯥ ꯐꯤꯕꯝ ꯁꯣꯛꯆꯜ ꯂꯥ ꯃꯥꯜꯂꯦ
ꯎꯝ ꯑꯩꯗꯤ ꯚꯥꯏ ꯇꯤꯆꯔꯗ ꯂꯥꯛꯄꯗꯒꯨꯝꯕ ꯑꯝꯇꯪ ꯆꯠꯅꯤꯡꯉꯤ ꯑꯣꯖꯥꯁꯤꯡ ꯑꯗꯨꯝ
ꯍꯣꯏꯣꯏ ꯑꯗꯨꯕꯨꯗꯤ ꯚꯥꯏ ꯑꯗꯣ ꯑꯩꯈꯣꯏ ꯑꯩꯒꯤ ꯑꯩꯈꯣꯏ ꯇꯥꯛꯂꯛꯄ ꯑꯣꯖꯥꯁꯤ ꯂꯣꯏꯅ ꯁꯤꯟꯈ꯭ꯔꯦꯗ ꯚꯥꯏ ꯑꯃꯅꯤꯈꯛ ꯉꯥꯏꯔ ꯃꯥꯜꯂꯦ ꯂꯩꯔꯤꯁꯦ ꯑꯩ ꯏꯅꯥꯎꯄꯥꯖꯇꯣ ꯄꯥꯁ ꯑꯥꯎꯠ ꯇꯧꯔꯤꯅꯦ ꯑꯣꯖꯥ ꯑꯔꯤꯕ ꯒꯩ ꯂꯣꯏꯁꯤꯟꯒꯔꯦ ꯍꯥꯏꯌꯦꯕ
ꯅꯨꯡꯕꯨ ꯅꯨꯡꯁꯤ ꯑꯣꯖꯒꯩꯗꯣ
ꯎꯝ
ꯍꯣꯏꯅꯦ ꯐꯨꯗꯅ ꯆꯩꯗꯅ ꯈꯔ ꯇꯥꯛꯄꯤꯔꯛꯄꯒꯤ ꯉꯁꯤ ꯃꯤꯠ ꯃꯥꯏ ꯈꯔ ꯁꯤꯡꯖꯔꯤꯅꯤꯗꯣ ꯃꯇꯝ ꯑꯝꯗꯗꯤ ꯑꯣꯖꯥ ꯐꯨꯒꯟꯕꯁꯤꯡꯁꯦ ꯅꯨꯡꯁꯤ ꯅꯨꯡꯁꯤꯗꯕꯅꯤ ꯍꯧꯖꯤꯛꯇꯤ ꯁꯨꯝ ꯅꯨꯡꯁꯤꯔꯤ ꯃꯣꯏꯅ ꯁꯦꯟꯅꯕꯤꯔꯛꯄ ꯃꯣꯏꯅ ꯀꯩꯅꯣ ꯇꯧꯕꯤꯔꯛꯄꯗꯨꯅ ꯍꯧꯖꯤꯛ ꯃꯤꯠ ꯃꯥꯏ ꯈꯔ ꯁꯤꯡꯖꯔꯤꯅꯤ
ꯎꯝ
ꯆꯦꯟꯗꯅ ꯆꯣꯡꯗꯅ ꯁꯥꯟꯅꯒꯤꯕꯁꯤꯡꯗꯨ ꯃꯤꯠꯇꯕꯨ ꯎꯔꯛꯏ ꯅꯨꯡꯕꯨ ꯅꯨꯡꯁꯤ ꯇꯧꯏ ꯍꯥꯞ ꯊꯥꯔꯛꯄꯗꯒ ꯍꯨꯃꯥꯡ ꯊꯥꯛꯈꯩ ꯀꯣꯏꯆꯦꯜ ꯆꯦꯜꯂꯨꯔꯒ ꯑꯃꯨꯛ ꯀ꯭ꯂꯥꯁꯔꯨꯝꯗꯨꯗ ꯑꯃꯨꯛ ꯐꯝꯃꯤꯅꯤꯗꯣ
ꯅꯨꯡꯁꯥ ꯀꯥꯂꯦꯟ ꯁꯥꯒ ꯈꯪꯗꯒꯩ
ꯎꯝ ꯑꯗꯨꯗꯒꯤ ꯁ꯭ꯀꯨꯜ ꯀꯦꯝꯄꯁꯇ ꯄꯥꯟꯕ ꯍꯩꯅꯧꯁꯦ ꯍꯨꯔꯥꯟ ꯍꯨꯔꯥꯟ ꯆꯥꯕꯒꯤ ꯎꯝ ꯀꯩ ꯑꯦꯁꯦꯝꯕ꯭ꯂꯤꯗ
ꯎꯝ
ꯅꯨꯡꯕꯨ ꯅꯨꯡꯁꯤ
ꯍꯧꯖꯤꯛꯇꯤ ꯆꯥꯅꯤꯡꯕꯒ ꯄꯣꯛꯇ꯭ꯔꯦꯗ
ꯍꯣꯏ ꯑꯗꯣ ꯊꯣꯏꯗꯣꯛꯅ ꯌꯨꯝꯗ ꯄꯥꯜꯂꯤꯁꯤꯡꯗꯨ ꯊꯣꯏꯗꯣꯛꯅ ꯆꯥꯅꯤꯡꯕꯕ ꯄꯣꯛꯇꯦ ꯑꯗꯨꯒ ꯁ꯭ꯀꯨꯜꯗ ꯄꯥꯂꯤꯕ ꯄꯣꯠꯇꯣ ꯌꯥꯝ ꯆꯥꯅꯤꯡꯉꯨꯏꯁꯦ ꯀꯃꯥꯏꯅꯅꯣ ꯈꯪꯗꯦꯕꯣ
ꯑꯗꯨꯅꯤ ꯍꯥꯏꯖꯤ ꯍꯧꯖꯤꯛ ꯑꯩꯈꯣꯏ ꯌꯨꯝ ꯍꯩꯅꯧꯁꯤꯗꯤ ꯑꯩꯈꯣꯏ ꯁꯤꯗꯗꯤ ꯀꯃꯟꯅꯤꯗ
ꯎꯝ
ꯑꯗꯣ ꯁ꯭ꯀꯨꯜꯒꯤꯗꯨꯅ ꯍꯦꯟꯅ ꯍꯥꯎꯒꯤꯑꯕ
ꯍꯣꯏ ꯍꯥꯏꯗꯤ ꯀꯣꯏꯆꯦꯜꯒ ꯆꯦꯜꯂꯨꯔꯒ ꯍꯥꯏꯗꯤ ꯍꯨ ꯀꯩ ꯍꯥꯏꯗꯣꯏꯅꯣ ꯍꯨꯔꯥꯜꯂꯒ ꯆꯥꯕꯁꯨ ꯍꯥꯎꯋꯦꯗꯣ ꯍꯥꯏꯗꯤ ꯌꯥꯗꯦꯒ ꯍꯥꯏꯔꯒꯁꯨ ꯍꯨꯔꯥꯜꯂꯒꯒ
ꯍꯣꯏ ꯌꯦꯡꯒꯅꯨꯒ ꯍꯥꯏꯔꯝꯃꯗꯤ ꯌꯦꯡꯅꯤꯡꯕꯗꯣ
ꯍꯣꯏ ꯇꯧꯅꯨꯒ ꯍꯥꯏꯔꯨꯔꯗꯤꯕ
ꯎꯝ
ꯅꯒꯤ ꯐꯨꯕꯅ ꯀꯣꯡꯒꯥꯏꯝ ꯃꯥꯏ ꯐꯨ ꯐꯨꯗꯅ
ꯂꯣꯏꯔꯛꯈ꯭ꯔꯝꯅꯤꯅꯦ ꯍꯥꯏ ꯁ꯭ꯀꯨꯜꯁꯦ ꯍꯥꯏꯒꯨꯝꯗꯅ ꯍꯥꯏ ꯁ꯭ꯀꯨꯜ ꯏꯃꯥꯟꯅꯕꯁꯤꯡ ꯀꯩꯅꯣ ꯌꯦꯅ ꯃꯆꯥ ꯑꯃꯇ ꯆꯤꯡꯊꯣꯛꯑꯒ ꯄꯨꯟꯕꯒꯤ ꯌꯥꯔꯤ ꯄꯣꯠꯅꯤꯗ
ꯍꯣꯏ
ꯍꯥꯏꯗꯤ ꯊꯦꯡꯅꯒꯤꯗꯕ ꯎꯅꯒꯤꯗꯕ ꯌꯥꯝ
ꯎꯝ
ꯅꯨꯡꯕꯨ ꯅꯨꯡꯁꯤ ꯑꯗꯨꯗꯒꯤ ꯀꯩꯅꯣꯗꯤ ꯍꯥꯏꯌꯔ ꯁꯦꯀꯦꯟꯗ꯭ꯔꯤꯗꯤ ꯅꯣꯏ ꯑꯩꯈꯣꯏ ꯄꯨꯟꯒꯤꯗ꯭ꯔ ꯃꯥꯜꯂꯦꯅꯦꯀꯣ
ꯑꯥ ꯑꯩꯒ ꯅꯪꯒꯗꯤ ꯄꯨꯟꯒꯤꯗ꯭ꯔꯦ
ꯎ ꯑꯗꯨꯗꯒꯤ ꯁꯨꯝ ꯂꯣꯏ ꯁꯣꯒꯥꯏ ꯁꯣꯒꯥꯏ ꯇꯥꯒ꯭ꯔꯦ ꯑꯩꯈꯣꯏ ꯑꯍꯨꯝ ꯃꯔꯤꯈꯛ ꯄꯨ ꯂꯧ ꯄꯨꯔꯦ ꯍꯦꯁꯦ ꯀꯦꯟꯗ ꯏ ꯍꯨ
ꯍꯥꯌꯌꯔ ꯁꯦꯀꯦꯟꯗꯔꯤꯗꯗꯤ ꯑꯩ ꯏꯊꯟꯗꯅꯤꯗ ꯇꯣꯉꯥꯟꯅ ꯑꯩꯗꯤ ꯑꯥꯗꯦ ꯇꯣꯉꯥꯟꯅ ꯏꯟꯗ ꯇꯝꯃꯦꯗ
ꯎꯝ
ꯈꯪꯖꯗ ꯚꯏ ꯃꯤ ꯑꯅꯧꯕꯁꯨ ꯄꯨꯅꯤꯡꯗꯦ ꯍꯥꯟꯅꯒꯤꯗꯨꯁꯨ ꯁꯨꯃꯥꯏ ꯄꯨꯟꯗ꯭ꯔꯦ ꯈꯪꯗꯦꯕꯩ ꯍꯥꯟꯅꯒꯤꯗꯨꯅ ꯑꯣꯜ ꯏꯁ ꯒꯣꯜ ꯑꯗꯨꯅ ꯍꯥꯟꯅꯒꯤꯗꯣ ꯀꯥꯎꯕ ꯉꯝꯗꯦꯕ
ꯑꯩ ꯇꯨꯌꯦꯞꯀꯗ ꯃꯦꯃꯣꯔꯤꯁ ꯀꯩꯁꯨ ꯂꯩꯍꯧꯗꯦꯗ ꯍꯥꯏꯗꯤ ꯍꯥꯏ ꯁ꯭ꯀꯨꯜꯗ ꯂꯩꯈꯤꯕ ꯃꯦꯃꯣꯔꯤꯁꯁꯤꯡꯗꯣ ꯍꯦꯜꯂꯕ ꯇꯨꯌꯦꯞꯇ ꯑꯩ ꯃꯦꯃꯣꯔꯤꯁ ꯑꯝꯇ ꯂꯩꯈꯤꯗꯦ ꯑꯗꯨꯝ ꯌꯥꯝ ꯃꯦꯟ ꯇꯥꯗꯅ ꯑꯗꯨꯝ ꯂꯣꯏꯁꯤꯟꯈ꯭ꯔꯦꯕ ꯀ
ꯎꯝ ꯇꯨꯌꯦꯞꯇꯨ ꯏꯂꯚꯦꯟ ꯇꯨꯌꯦꯞꯇꯨ ꯃꯇꯝꯁꯦ ꯇꯦꯟꯕꯅꯤꯅ ꯈꯥꯎꯗꯦꯗ ꯑꯗꯨꯗꯩꯗꯤ ꯀꯩꯅꯣꯒꯤ ꯑꯦꯀꯥꯗꯃꯤꯛ ꯄ꯭ꯔꯦꯁꯔꯁꯨ ꯂꯩꯗꯅꯀꯣ ꯏꯂꯚꯦꯟ ꯇꯨꯌꯦꯜ ꯐꯖꯤꯗꯦ ꯃꯗ ꯇꯨꯁꯟ ꯆ ꯆꯠꯀꯅꯤ ꯇꯨꯝ ꯌꯥꯎꯎꯧꯕꯁꯦ ꯚꯥꯏ ꯇꯨꯏꯁꯟ ꯍꯧꯋꯤꯗ ꯑꯗꯨꯏꯅꯦ ꯇꯨꯏꯁꯟ ꯍꯧꯕꯒ ꯍꯜꯂꯛꯄꯒ ꯁ꯭ꯀꯨꯜ ꯆꯠꯀꯅꯤ ꯍꯜꯂꯛꯄꯒ ꯑꯃꯨꯛ ꯇꯨꯏꯁꯟ ꯆꯠꯀꯅꯤ ꯌꯨꯝ ꯌꯣꯛꯄꯗ ꯄꯨꯡ ꯃꯥꯄꯜ ꯇꯔꯥ ꯇꯥꯔꯦꯕ ꯑꯗꯨꯣ
ꯎꯝ
ꯑꯗꯨꯗꯒꯤ ꯀꯩꯅꯣ ꯇꯧꯔꯒ ꯍꯥꯏ ꯁ꯭ꯀꯨꯜ ꯏꯂꯚꯦꯟ ꯇꯨꯌꯦꯦꯜꯞꯀꯤ ꯍꯥꯏꯔ ꯁꯦꯀꯦꯟꯗꯔꯤꯁ ꯑꯃ ꯂꯣꯏꯈ꯭ꯔꯦ ꯌꯥꯝ ꯍꯦꯦꯟꯗꯥꯍꯧꯗꯅ ꯑꯃꯨꯛ ꯀꯣꯂꯦꯖ ꯑꯃꯨꯛ ꯀꯥꯔꯦ ꯀꯣꯂꯦꯖ
ꯎꯝ
ꯃꯔꯤꯁꯤꯡ ꯍꯥꯏꯗꯤ ꯍꯥꯏ ꯁ꯭ꯀꯨꯜꯗ ꯂꯩꯔꯤꯕꯈꯤꯕ ꯅꯨꯡꯁꯤꯔ ꯅꯨꯡꯁꯤꯔꯤꯕ ꯃꯦꯃꯣꯔꯤꯁꯤꯗꯣ ꯑꯗꯨꯃꯥꯏꯅ ꯑꯝꯇ ꯂꯩꯈꯤꯗꯦꯕ
ꯎꯝ
ꯃꯤꯅꯦ ꯁꯨꯔꯦ